ꯏꯆꯥꯎ ꯏꯆꯥꯎ ꯃꯣꯟꯇꯦꯛ ꯀꯧꯔꯦ ꯍꯥꯎ ꯈꯨꯝꯃꯣ ꯅꯥꯀꯣꯡꯗ ꯅꯞꯁꯜꯂꯨ ꯅꯠꯇ꯭ꯔꯗꯤ ꯇꯥꯔꯣꯏ ꯂꯥꯎꯗ ꯊꯥ ꯌꯥꯗꯕꯅꯦ ꯁꯦ ꯈꯪ__ ꯃꯥꯕꯣꯛ ꯃꯥꯕꯣꯛꯆꯥꯎ ꯑꯈꯣꯏꯗꯤ ꯑꯈꯣꯏꯗꯤ ꯑꯈꯣꯏꯗꯤ ꯑꯈꯣꯏꯗꯤ ꯂꯥꯏꯗꯤꯕꯤ ꯂꯩꯌꯦ
ꯏꯃꯥ ꯑꯩꯒꯤꯗꯤ ꯀꯔꯤ ꯂꯩꯔꯛꯀꯦ ꯍꯥ ꯈꯨꯝꯗꯔꯦ ꯑꯩꯒꯤ ꯀꯔꯤ ꯂꯩꯔꯦ ꯑꯩ ꯀꯞꯄꯦ ꯑꯗꯨꯗꯤ ꯑꯩꯒꯤ ꯀꯩꯁꯨ ꯂꯩꯗ꯭ꯔꯗꯤ ꯑꯩꯒꯤ ꯑꯆꯥꯄꯣꯠ
ꯎꯝ
ꯑꯩꯒꯤ ꯁꯥꯟꯅꯄꯣꯠ ꯑꯃ ꯂꯩꯒꯦ
ꯑꯩꯒꯤ ꯀꯦꯝꯇ ꯂꯩꯔꯛꯇꯦ ꯍꯥꯏꯗꯨꯗꯤ ꯅꯪꯅ ꯅꯪꯅ ꯅꯦ ꯑꯩꯒꯤ ꯀꯔꯤꯝꯇ ꯂꯩꯔꯛꯇꯦ ꯍꯥꯏꯗꯨꯗꯤ
ꯅꯠꯇ꯭ꯔꯗꯤ ꯇꯥꯔꯣꯏꯕ ꯃꯤꯗꯤꯀꯣ ꯍꯨꯝ ꯇ꯭ꯔꯦꯟ ꯇꯣꯡꯉꯛꯄꯒꯗꯣ ꯑꯝꯇꯥ ꯍꯥꯏꯒꯣꯁꯦ ꯇꯣꯡꯉꯛꯑꯦ ꯃꯤꯀꯤ ꯃꯥꯎꯁꯀ ꯀꯥ ꯑꯩꯈꯣꯏꯌ
ꯃꯤꯀꯤ ꯃꯤꯀꯤ ꯃꯥꯎꯁꯇ ꯀꯩ ꯀꯥꯁꯦ
ꯂꯣꯛꯇꯛ ꯁꯤꯗꯅꯦ ꯑꯝꯇ ꯍꯥꯏꯋꯣ ꯆꯥꯎꯗ ꯆꯥꯎ
ꯀꯔꯥꯏ ꯀꯔꯥꯏꯗ ꯆꯪꯉꯛꯀꯦ ꯑꯆꯥꯄꯣꯠ ꯂꯩꯔꯛ
ꯂꯣꯛꯇꯥꯛꯇ ꯑꯝꯇ ꯍꯥꯏꯌꯨꯁꯦ ꯑꯩ ꯂꯩꯇꯤꯌꯦ ꯂꯣꯛꯇꯥꯛ ꯀꯤ ꯅꯨꯞꯇꯥꯛꯀ ꯌꯦꯡꯉꯦ
ꯀꯅꯥ ꯀꯔꯥꯏ ꯑꯍꯥꯟꯕꯗ ꯀꯥꯏꯗ ꯆꯪꯕ ꯀꯪꯂꯥꯗ ꯍꯥꯥ ꯑꯍꯥꯟꯕꯗꯅꯦ ꯑꯍꯥꯟꯕꯗꯅꯦ ꯀꯔꯥꯏꯗ ꯆꯪ
ꯑꯥꯗ ꯌꯣꯟꯗꯥꯏ ꯂꯝꯍꯦꯟꯕꯒꯤ ꯁꯦꯟꯗ꯭ꯔꯥꯗꯩ ꯑꯣꯟꯗꯔꯒ ꯀꯣꯛ ꯄꯣꯝꯃꯒ ꯍꯜꯂꯛꯑꯦ ꯍꯥꯏꯌꯣ ꯀꯩꯅꯣ
ꯀꯔꯥꯏ ꯋꯥꯏꯗ ꯑꯣꯟꯗꯔꯤꯕ
ꯑꯉꯝꯕꯤ ꯀꯥꯕꯗꯣ ꯑꯗꯨ ꯀꯨꯝꯗꯔꯛꯄꯨꯗ ꯀꯟꯅ ꯌꯥꯗꯕ ꯏꯕꯦꯝꯃ ꯏꯕꯦꯝꯃ ꯏꯕꯦꯝꯃ ꯍꯥꯏ ꯍꯥꯏꯅꯅꯦ ꯀꯞꯄ ꯑꯗꯨꯝꯅꯦ ꯀꯩꯅꯣ ꯈꯠꯂꯒ ꯆꯦꯜꯂꯒ ꯆꯠꯈ꯭ꯔꯕ
ꯑꯗꯨꯒ ꯑꯗꯨꯝ ꯑꯣꯟꯗꯔꯛꯏꯔꯣ ꯍꯥꯏꯁꯦ ꯀꯌꯥꯝ ꯁꯥꯟ ꯀꯌꯥꯝ ꯋꯥꯡꯅ ꯑꯣꯟꯗꯔꯛꯏꯕ ꯅꯦꯠꯋꯥ꯭ꯔꯛ
ꯑꯗꯨꯗꯗꯤ ꯅꯨꯄꯤꯉꯩꯅ ꯋꯣꯛ ꯂꯩꯔꯝꯃꯦ
ꯀꯩ
ꯃꯥꯃꯥ ꯁꯛꯊꯤꯕꯤ ꯅꯪꯗꯤ ꯐꯖꯥꯔꯦ
ꯃꯃꯥ ꯃꯥ ꯑꯃꯥ ꯁꯤꯖꯤ ꯂꯣꯛꯇꯥꯛ ꯆꯪꯉꯛꯑ ꯃꯣꯏꯔꯥꯡ ꯃꯣꯏꯔꯥꯡꯅꯦ ꯑꯗꯥꯒꯤ ꯑ ꯑꯍꯟꯕꯒꯤꯗꯥ ꯀꯪꯂꯥ ꯆꯪꯉꯛꯑꯦ ꯃ ꯃꯊꯪꯗ ꯁꯦꯟ ꯃꯣꯏꯔꯥꯡ ꯖꯨꯗ ꯃꯊꯪꯗ ꯃꯣꯏꯔꯥꯡꯗ ꯃꯊꯪ ꯖꯦꯠ ꯖꯤꯠ ꯒꯥꯔꯗꯦꯟ ꯍꯥꯏꯕ꯭ꯔꯣ ꯑꯗꯨꯗꯣ
ꯍꯣꯏ ꯍꯣꯏ ꯍꯣꯏ ꯖꯦꯠ ꯒꯥꯔꯗꯦꯟꯗꯨꯗ
ꯑꯣ ꯑꯗꯨ
ꯅꯥꯟꯗꯕꯤꯁ ꯅꯨꯡꯉꯥꯏꯕ꯭ꯔꯣ
ꯇꯨꯝꯕꯥ ꯌꯥꯗꯦꯅ ꯆꯪꯉꯛꯇꯔꯦ
ꯅꯨꯡꯉꯥꯏꯇꯔꯣ ꯍꯥꯏꯕꯥ ꯅꯟꯗꯕꯤ ꯁꯥꯟꯅꯥ ꯍꯤ ꯇꯣꯡꯉꯛꯄ꯭ꯔꯣ
ꯍꯤ ꯇꯣꯡꯉꯛꯇꯦ ꯍꯤꯁꯨ ꯇꯣꯡꯉꯛꯇꯦꯗꯣ ꯑꯗꯒꯤ ꯀꯪꯂꯁꯨ ꯃꯤ ꯈ꯭ꯋꯥꯏ ꯆꯪꯅꯕ ꯃꯐꯝ ꯆꯪꯉꯛꯇꯦ ꯃ꯭ꯌꯨꯖꯝ ꯗꯨ ꯈꯛꯇꯪ ꯆꯪꯉꯛꯑꯦ ꯃꯣꯇꯦꯁꯣꯔꯤꯁꯦ ꯖꯇꯥ ꯑꯝꯅꯤ ꯃꯥꯅꯤ ꯑꯣꯏ ꯑꯗꯨꯒꯤ ꯖꯨꯗ ꯆꯪꯉꯦ ꯄꯥꯛꯅ ꯌꯦꯡꯉꯛꯇꯦ ꯌꯣ ꯌꯣꯡ ꯅꯨꯡꯒ ꯑꯝꯇ ꯌꯦꯡꯉꯛꯇꯦ ꯑꯩꯗꯤ ꯂꯥꯏꯔꯦꯟ ꯌꯦꯡꯉꯛꯑꯦ ꯑꯗꯨꯒ ꯚꯤꯌꯔ ꯀꯥꯡꯒꯨꯗꯨꯒ ꯇꯥꯏꯒꯔꯁꯤꯡ ꯗꯨꯒ ꯌꯦꯡꯉꯛꯑꯦ
ꯁꯉꯥꯏ ꯁꯖꯤ ꯑꯝꯇ ꯌꯧꯇ꯭ꯔꯣ ꯍꯥꯏꯖꯦ ꯑꯨꯝ
ꯍꯥꯏꯌꯣ ꯑꯣ ꯔꯦꯕꯤꯠ
ꯅꯤꯡꯉꯥꯏ ꯇꯧꯔꯤꯔꯣ ꯍꯥꯏꯖꯦ? ꯔꯦꯕꯤꯠꯄꯣ ꯂꯩꯍꯧꯗꯕꯗꯣ ꯀꯥꯏꯗꯩ ꯌꯦꯡꯉꯛꯏꯕ ꯅꯪꯗꯤ ꯔꯦꯕꯤꯠꯇꯤ?
ꯑꯣ ꯑꯣ ꯑꯣ
ꯀꯗꯤ ꯂꯝꯖꯦ ꯍꯦꯜꯂꯒꯅꯦ ꯀꯣꯏꯆꯣꯡ ꯆꯦꯟꯗꯅ ꯁꯥꯟꯅꯒꯦ ꯍꯥꯏꯕ
ꯀꯣꯏꯆꯦꯟ ꯆꯦꯟꯗꯅ ꯆꯣꯡꯗꯅ ꯁꯥꯟꯅꯖꯒꯦ ꯍꯥꯏꯕ?
ꯑꯥ꯫
ꯁꯦ ꯀꯥꯡꯒꯟꯁꯦ ꯀꯥꯡ ꯆꯪꯉꯅꯤ ꯊꯥꯗꯧꯔꯣ ꯆꯠꯂꯣ ꯑꯗꯨ ꯃꯤꯁꯨ ꯌꯥꯝꯕꯅꯤ ꯑꯥ ꯁꯦꯟꯗ꯭ꯔꯥꯗꯗꯥ ꯑꯃꯨꯛꯅꯦ ꯆꯥꯛ ꯑꯗꯥꯏꯗ ꯑꯗꯨꯝ ꯇꯥꯔꯝꯒꯅꯤ ꯆꯥꯛ ꯆꯥꯕ ꯒꯥ ꯗꯣ ꯃꯌꯥꯝꯒꯤ ꯆꯥꯕꯥ ꯆꯪ
ꯍꯦꯟꯖꯥꯡ ꯄꯨꯗ꯭ꯔꯣ ꯍꯥꯏꯖꯦ?
ꯃꯣꯏꯗꯤ ꯕꯖꯥꯔ ꯆꯥꯛ ꯄꯨꯏꯌꯦ ꯆꯥꯛ ꯄꯨꯕꯗꯨ ꯃꯣꯏꯅ ꯍꯦꯇꯦꯟꯗ ꯆꯥꯕ ꯑꯗꯨ ꯑꯈꯣꯏꯅ ꯑꯥ ꯆꯥ ꯃꯊꯛꯇ ꯆꯥꯔꯨꯔꯖꯦꯅ ꯉꯥꯏ ꯂꯩꯔꯨꯗꯅꯅꯦ ꯑꯗꯨꯒꯤ ꯃꯌꯥꯝ ꯌꯦꯡꯉꯤꯉꯦꯗ ꯑꯈꯣꯏꯅ ꯆꯥꯛ ꯆꯥꯔꯦ ꯆꯥꯛꯆꯥ ꯇꯣꯂꯛꯄꯗꯗꯤ ꯆꯠꯁꯦ ꯍꯥꯏꯅꯔꯦ
ꯒꯥꯔꯤ ꯃꯅꯨꯡꯗ ꯀꯩꯗꯧ ꯂꯩꯔꯤꯕ ꯅꯣꯏ ꯅꯃꯥꯝꯆꯥꯁꯤꯡꯗꯤ? ꯍꯥ ꯒꯥꯔꯤ ꯃꯅꯨꯡꯗꯨꯗ ꯀꯗꯧ ꯂꯩꯔꯤꯅꯣꯕ?
ꯇꯕꯅꯦ
ꯒꯥꯔꯤ ꯃꯅꯨꯡꯗ ꯀꯩꯗꯧꯔ ꯂꯩꯔꯨꯔꯤꯅꯣꯕ?
ꯐꯝꯃꯒ ꯑꯈꯣꯏ ꯉꯩ ꯑꯗꯨꯝ ꯐꯝꯃ ꯂꯩꯔꯨꯔꯕ꯫ ꯅꯍꯥꯟꯉꯩꯗꯤꯅꯦ ꯀꯩꯁꯨꯝꯇꯥꯀꯥ ꯇꯧꯗꯦ ꯑꯗꯨꯒ ꯉꯁꯤꯒꯤ ꯉꯁꯤꯒꯤ ꯆꯠꯂꯝꯗꯥꯏ ꯉꯥꯛꯇꯪꯗꯨꯗ ꯑꯃꯨꯛ ꯍꯛꯆꯥꯡ ꯑꯃꯨꯛ ꯁꯦꯡꯖꯜꯂꯛꯇ꯭ꯔꯦꯅꯦ ꯑꯗꯨꯅ ꯐꯨꯠ ꯐꯥ ꯀꯨꯛ ꯀꯨꯝꯗꯅ ꯈꯣꯠꯇꯅ ꯆꯠꯄꯗꯨꯁꯨ ꯆꯠꯇ꯭ꯔꯦ
ꯎꯝ
ꯒꯥꯔꯤꯗꯩ ꯀꯨꯝꯗ꯭ꯔꯦꯗꯅ ꯑꯗꯨꯒ ꯃꯔꯣ ꯑꯃ
ꯀꯔꯤ ꯍꯥꯏꯕ ꯏꯕꯦꯝꯃꯗꯨꯅ ꯏꯕꯦꯝꯃ ꯅꯪꯗ ꯉꯥꯡꯅꯕꯗ ꯃꯅꯥ ꯍꯔꯥꯎꯔꯝꯒꯗꯧ ꯏꯤꯗꯦꯟ ꯒꯥꯔꯗꯦꯟꯗ ꯅꯨꯡꯗꯥꯡ ꯋꯥꯏꯔꯝ ꯆꯪꯕ꯭ꯔꯥ?
ꯑꯥ꯫
ꯍꯥ ꯆꯪꯉꯦ ꯅꯨꯡ ꯅꯨꯡꯗꯥꯡ ꯋꯥꯏꯔꯝꯗꯗꯤ ꯅꯨꯡꯉꯥꯏꯕꯅꯦ ꯌꯥꯝꯅ ꯁꯟꯅꯥꯗ꯭ꯔꯣ ꯅꯪ ꯅꯆꯥ ꯅꯨꯄꯤꯗꯣ? ꯃꯤꯀꯤ ꯃꯥꯎꯁꯇꯨꯗꯤ ꯃꯥ ꯌꯥꯝ ꯀꯟꯅꯥ ꯉꯝꯃꯝꯃꯣꯏ
ꯃꯤꯀꯤ ꯃꯥꯎꯁꯇꯣ ꯃꯣꯏꯔꯥꯡꯗꯩ ꯇꯣꯡ ꯍꯜꯂꯦ ꯃꯣꯏꯔꯥꯡ
ꯀꯥꯥꯡꯗ ꯇꯣꯡꯍꯟ ꯑꯍꯟꯒꯤꯗꯣ ꯑꯍꯟ ꯆꯧ ꯆꯧꯕ ꯌꯥꯎꯋꯦꯕ ꯀꯤꯗꯦ ꯀꯩꯅꯣ? ꯆꯥꯛꯇꯣ ꯃꯨꯟꯗ꯭ꯔꯗꯤ ꯇꯝꯃꯣꯌꯥꯏ ꯒ꯭ꯌꯥꯁꯇ ꯊꯥꯡꯒꯠꯂꯣ ꯑꯗꯨ ꯒ꯭ꯌꯥꯁꯇ ꯊꯥꯛꯀꯠꯂꯣ ꯑꯗꯨ ꯑꯥ ꯀꯩꯅꯣꯅ ꯑꯍꯟꯉꯩꯗꯨꯅ ꯅꯤꯡꯊꯤꯖꯅ ꯑꯆꯧ ꯑꯆꯧꯕ ꯌꯥꯎꯕꯗꯨꯅ ꯑꯉꯥꯡ ꯃꯆꯥꯁꯤꯡꯗꯣ ꯅꯦꯠꯁꯟꯕ ꯈꯣꯠꯆꯟꯕ ꯇꯧꯋꯦꯅ
ꯇ꯭ꯔꯦꯟꯗꯨꯗꯅꯤ ꯃꯥꯅ ꯇꯣꯡꯒꯦ ꯍꯥꯏꯁꯦ ꯇ꯭ꯔꯦꯟ ꯑꯅꯤ ꯂꯩꯗꯅ? ꯑꯃꯅ ꯔꯥꯎꯟ ꯆꯦꯟꯕ ꯑꯃ ꯑꯃꯅ ꯑꯀꯣꯏꯕ ꯆꯦꯟꯕ ꯑꯃ?
ꯑꯥ꯫ ꯑꯃꯅꯥ ꯏꯂꯦꯛꯇ꯭ꯔꯤꯛꯀꯤꯅꯤ꯫ ꯂꯨꯄꯥ ꯊꯥꯔꯇꯤ ꯊꯥꯔꯇꯤ ꯂꯍꯧꯕꯅꯦ꯫
ꯌꯥꯡꯈꯩ ꯂꯧꯋꯤ ꯏꯕꯥꯅꯤ ꯑꯩ ꯇꯣꯡꯃꯤꯟꯅꯕꯗꯅ ꯑꯍꯥꯥꯟꯕꯅ ꯏꯕꯥꯅꯤ ꯇꯧꯃꯤꯟꯅꯔꯦ꯫
ꯎꯝ꯫
ꯀꯣꯟꯕꯒꯤꯗꯨꯅ ꯌꯥꯡꯈꯩ ꯌꯥꯡꯈꯩ ꯁꯨ ꯎꯝ ꯃꯥ ꯈꯛ ꯇꯣꯡꯍꯜꯂꯦ꯫
ꯎꯝ꯫
ꯀꯨꯟꯊ꯭ꯔꯥ ꯂꯧꯋꯦ ꯑꯉꯥꯡ ꯈꯛꯇꯒꯤ꯫ ꯑꯗ ꯑꯅꯤ ꯑꯍꯥꯥꯟꯕꯗ ꯏꯕꯥꯅꯤ ꯇꯣꯡꯊꯣꯛꯎꯔꯕ ꯎꯝ꯫ ꯑꯗꯩ ꯃꯥ ꯃꯌꯨꯝꯂꯝꯃꯨꯀ ꯌꯦꯡꯉꯛꯑꯣ ꯀꯨꯜ ꯑꯃꯨꯛꯀ ꯌꯦꯡꯉꯛꯑꯦ꯫
ꯌꯦꯡꯉꯦ ꯍꯥꯏꯌꯣ ꯑꯣꯛ ꯌꯦꯡꯉꯥꯛꯑꯦꯌꯦ꯫
ꯑꯣ ꯖꯨꯗꯥ꯫
ꯑ ꯂꯝ ꯑꯣꯛꯇꯣ꯫
ꯕꯥꯜꯆꯔ ꯂꯩ ꯍꯧꯕꯗꯨꯗꯤ ꯌꯦꯡꯉꯛꯇ꯭ꯔꯣ꯫ ꯍꯥ ꯃꯨꯟꯇꯦ ꯁꯉꯥꯏ ꯁꯖꯤꯒ ꯑꯝꯇ ꯌꯦꯡꯉꯛꯇ꯭ꯔꯦ ꯅꯣꯏ ꯅꯃꯥꯝ ꯆꯥ꯫
ꯍꯥꯥ꯫
ꯁꯉꯥꯏꯒ ꯁꯖꯤꯒ ꯂꯩꯍꯧ ꯕꯨꯗꯣꯝ ꯑꯃꯇ ꯌꯦꯡꯉꯛꯇ꯭ꯔꯦ ꯁꯖꯤ ꯁꯉꯥꯏ ꯂꯩꯍꯧꯋꯤꯗꯅ ꯌꯦꯡꯉꯛꯇ꯭ꯔꯕꯣ꯫
ꯁꯣꯝ ꯃꯤ ꯁꯥꯅꯔꯤꯉꯩꯗ ꯋꯥꯔꯤ ꯑꯃꯨꯛ ꯌꯥꯎꯁꯂꯛꯀꯅꯤ
ꯀꯔꯤ
ꯊꯣꯏ ꯋꯥꯔꯤ ꯑꯃꯇ ꯁꯥꯟꯅ ꯌꯥꯗꯦ ꯋꯥꯔꯤꯗꯨ ꯑꯗꯨꯝ ꯌꯥꯎꯁꯜꯂꯦ ꯄꯪꯌꯥꯥꯎ ꯌꯥꯎꯁꯜꯂꯛꯑꯦꯅ ꯍꯥꯏꯕ ꯑꯩꯅ ꯅꯣꯛꯅꯔꯨꯗꯅ꯫
ꯎꯝ꯫
ꯑꯗꯨꯒ ꯑꯣ ꯅꯥꯗꯕꯤꯒ ꯁꯅꯔꯛꯑꯦ꯫
ꯎꯝ ꯊꯦꯡꯒꯨ ꯎꯔꯛꯇ꯭ꯔꯣ ꯖꯨꯗ ꯌꯣꯡ ꯑꯃꯥ ꯌꯣꯡ ꯑꯃ ꯌꯥꯝꯅ ꯈꯣꯡꯕꯤ ꯑꯃ ꯂꯩꯍꯧꯕꯗꯣ ꯈꯣꯡꯉꯛꯇ꯭ꯔꯣ꯫
ꯑꯣꯏ ꯃꯥ꯫ ꯈꯨꯈꯣꯡ ꯑꯃꯅꯦ ꯃꯗꯨ꯫ ꯑꯗꯨꯒꯅꯦ ꯑꯗꯨꯒꯥ ꯑꯥ
ꯑꯣ
ꯁꯥꯒꯣꯜꯗꯨ ꯂꯩꯔꯝꯃꯤꯕ ꯀꯔꯤꯒꯤ ꯃꯆꯨ ꯂꯩꯔꯝꯃꯤ꯫ ꯇꯣꯝꯕꯤ ꯁꯤꯅꯥ ꯐꯣꯟ ꯄꯨꯡꯇꯧ ꯇꯧꯔꯩꯁꯤ ꯀꯩꯅꯣ꯫ ꯑꯗꯨꯒꯅꯦ ꯀꯔꯤ ꯁꯦꯀ꯭ꯔꯦꯍꯠꯀꯤ ꯀ꯭ꯂꯥꯁ ꯇꯦꯟꯒꯤꯁꯨ ꯂꯥꯛꯏꯅꯦ꯫
ꯑ ꯑꯥ ꯑꯥ ꯆꯠꯄꯥ ꯃꯥꯜꯂꯦ꯫ ꯀ꯭ꯂꯥꯁ ꯇꯦꯟꯒꯤ ꯈꯛꯇ
ꯍꯔꯦ ꯔꯥꯏꯗꯨ꯫
ꯈꯪꯗꯦ ꯃꯣꯏ ꯑꯣꯖꯥꯈꯩꯗꯤ ꯆꯠꯄ ꯃꯥꯜꯂꯤ꯫꯫ ꯒꯥꯔꯤ ꯃꯆꯥꯗ ꯍꯜꯂꯥꯛꯏꯗ ꯁꯔꯖꯨꯒꯥꯗꯣ ꯏꯊꯣꯏꯒꯗꯣ꯫
ꯅꯨꯄꯤ ꯃꯣꯏꯗꯤ ꯌꯥꯎꯗꯤꯌꯦ꯫
ꯑꯣ ꯀꯩꯗꯧꯕ꯭ꯔꯥ ꯍꯥꯏꯁꯦ ꯗ꯭ꯔꯦꯁ ꯁꯦꯠꯂꯒꯔꯣ꯫
ꯑꯥ ꯁꯀꯨꯜ ꯗꯔꯦꯁ ꯁꯦꯠꯂꯒ꯫
ꯍꯪꯗꯦ ꯑꯗꯨꯗꯤ꯫
ꯅꯣꯏ ꯑꯗꯨꯒꯤ ꯇꯥꯕꯁꯟꯇ ꯍꯣꯏ꯫ ꯁꯔ ꯔꯣꯃꯦꯁ ꯍꯣꯏ ꯑꯗꯒꯤ ꯐ꯭ꯔꯤ ꯊꯤꯕꯝꯗ ꯂꯩꯕ ꯑꯣꯖꯥꯗꯨ ꯅꯨ ꯄꯤꯗꯝꯗꯣ ꯀꯩ ꯍꯥꯏꯕꯅꯣ ꯃꯣꯏ ꯑꯣꯖꯥ ꯁꯦꯅꯤꯌꯔ ꯑꯃꯅꯤꯒ ꯂꯥꯛꯑꯦ ꯂꯥꯛꯑꯦ ꯃꯣꯏ꯫ ꯑꯗꯨꯗꯒꯤ ꯁꯣꯃꯣꯀꯥꯟꯇ ꯍꯣꯏ꯫
ꯑꯣ ꯃꯣꯏ ꯇꯦꯟ ꯇꯦꯟ ꯑꯣꯖꯥ ꯈꯔ ꯆꯠꯂꯝꯒꯅꯤ ꯑꯗꯨꯅꯅꯤ꯫
ꯅꯤꯔ ꯀꯩꯅꯣ ꯂꯥꯛꯏ
ꯎꯝ ꯃꯣꯏ ꯇꯦ ꯕꯖꯥꯔ ꯆꯠꯂꯝꯒꯅꯤ
ꯑꯣꯖꯥ ꯈꯔꯒ ꯁꯥꯇ꯭ꯔ ꯈꯔꯒ
ꯎꯝ
ꯍꯤꯃꯣꯟꯇꯤꯅ ꯇꯧꯔꯝꯒꯗꯕꯁꯤ ꯉꯁꯤ ꯑꯩ ꯎꯔꯦ ꯃꯤꯠꯁꯤꯗ
ꯑꯣꯛꯑꯦ ꯑꯩ ꯕꯤꯗꯥꯥꯁꯣꯔꯅ ꯐꯖꯩ ꯐꯖꯩ ꯑꯩ ꯈꯣꯏꯗꯧꯒ ꯁꯥꯎ ꯒꯠꯂꯦ ꯑꯩ ꯃꯣꯏꯔꯥꯡ ꯃꯣꯏꯔꯥꯡꯗꯒꯤꯅ ꯈꯣꯡ ꯍꯟꯈꯁꯤꯔ ꯅꯠꯇ꯭ꯔꯒꯅ ꯃꯥꯖꯦ ꯃꯊꯟꯇ ꯂꯥꯏꯟꯗ ꯍꯟ
ꯀꯩꯒꯤꯅꯣ ꯍꯥꯏꯖꯦ ꯑꯦ ꯑꯉꯥꯡ ꯂꯥꯡꯕꯩꯔꯣ ꯍꯥꯏꯖꯦ
ꯃꯃꯤꯠꯁꯦ ꯐꯩꯅ ꯏꯁꯧꯗ ꯄꯪꯂꯥꯟꯗ ꯂꯥꯡꯉꯤ ꯀꯔꯤ ꯍꯥꯏꯅꯣ ꯈꯪꯗꯦ ꯃꯤ ꯃꯤꯃꯥꯡꯗꯨꯗ
ꯀꯔꯤꯒꯤ
ꯃꯆꯥꯃꯛꯀꯤ ꯁꯛꯇꯥꯅꯦ
ꯁꯟꯅꯕꯩꯔꯣ
ꯉꯥꯎꯁꯟꯅꯕꯩꯔ ꯀꯩꯅꯣ ꯈꯪꯗꯦ ꯍꯣꯏꯅꯦꯖꯨ ꯍꯥꯏꯗꯦ ꯃꯥꯏꯅꯦꯖꯨ ꯍꯥꯏꯗꯦ
ꯑꯗꯒꯤ ꯀꯔꯤ ꯂꯩꯌꯨ ꯍꯥꯏꯔꯝꯒꯅꯤ ꯀꯣꯏ
ꯏꯁ ꯖꯨꯗꯒꯤꯅꯦ ꯂꯥꯏꯙꯤ ꯂꯨꯄꯥ ꯆꯅꯤ ꯌꯥꯡꯈꯩꯅꯦꯅ ꯂꯩꯔꯛꯏꯕ ꯂꯥꯏꯙꯤꯁꯨ ꯎꯕꯗ ꯑꯩꯗꯤ ꯆꯄꯦꯠ ꯆꯠꯄꯦꯠ ꯅꯦꯠꯅꯤꯡꯕꯅ ꯆꯨꯝꯅꯒꯤ ꯂꯥꯏꯙꯤꯗꯣ ꯍꯣꯏ ꯆꯨꯝꯅꯩ ꯂꯥꯏꯗꯤꯗꯣ ꯑꯗꯨꯗꯅꯦ ꯐꯤꯔꯣꯟ ꯀꯥꯡꯒꯟꯒꯤ ꯐꯤꯔꯣꯟ ꯈꯔ ꯁꯦꯠꯆꯜꯂꯒ ꯁꯦꯠꯆꯟꯕꯗꯣ
ꯑꯗꯨꯒꯨꯝꯕꯗꯨꯕꯨ ꯏꯕꯦꯝꯃ ꯌꯣꯟꯒꯦꯅꯅꯤꯅꯦ ꯐꯝꯃꯤꯗꯣ
ꯐꯨꯅꯤꯡꯕꯅ ꯃꯄꯥꯅꯅꯦ ꯂꯨꯄꯥ ꯆꯍꯨꯝ ꯈꯛ ꯄꯨꯖꯔꯛꯑꯦꯌꯦ ꯎꯝ
ꯂꯟꯗꯟꯒꯤ ꯃꯆꯥꯅꯨꯄꯥꯗꯣ ꯇꯧꯔꯤꯅꯦ ꯍꯥꯏꯕ ꯑꯗꯨꯒ ꯆꯞ ꯃꯥꯟꯅꯅ ꯑꯗꯨꯗꯨꯅ ꯀꯞꯇꯅꯅꯦ
ꯃꯄꯥꯅ ꯂꯨꯄꯥ ꯆꯍꯨꯝ ꯄꯣꯔꯛꯄꯗ ꯃꯆꯥꯅꯨꯄꯤꯅ ꯆꯅꯤ ꯌꯥꯡꯈꯩ ꯂꯣꯏꯁꯤꯟꯈ꯭ꯔꯕ ꯑꯗꯨꯗ ꯑꯗꯨꯗꯒꯤ ꯍꯧꯔꯛ ꯑꯦ ꯃꯃꯤꯠ ꯐꯩꯖꯩ ꯐꯩꯖꯩ ꯌꯦꯡꯕ ꯑꯗꯒꯤ ꯀ꯭ꯋꯥ ꯑꯃꯐꯥꯎ ꯆꯥꯅꯤꯡꯉꯥꯏ ꯄꯩꯥ ꯄꯩꯁꯥ ꯌꯥꯎꯗꯦ ꯀ꯭ꯋꯥ ꯀ꯭ꯋꯥ ꯑꯝꯇ ꯆꯠꯅꯤꯡꯈ꯭ꯔꯦꯗꯦ ꯀ꯭ꯋꯥ ꯑꯝꯇ ꯆꯥꯅꯤꯡꯈ꯭ꯔꯦꯗꯅ ꯅꯨꯄꯥꯅꯦꯅ ꯆꯠꯃꯤꯠꯅꯩꯅꯦ ꯀ꯭ꯋꯥ ꯑꯃꯨꯛ ꯂꯩꯔ ꯆꯥ ꯉꯝꯗꯦ
ꯄꯤꯖꯧ ꯌꯥꯗ꯭ꯔꯣ ꯅꯪ
ꯑꯗ ꯑꯩꯗꯤ ꯈꯣꯏꯗꯧꯖꯦ ꯕ꯭ꯔꯤ ꯕ꯭ꯔꯤ ꯁꯧꯒꯠꯂꯦꯕ ꯑꯩ ꯆꯠꯐꯝ
ꯑꯩꯗꯤ ꯄꯦꯜꯂꯦꯗ ꯇꯧꯔꯝꯒꯗꯕꯖꯦ ꯎꯔꯕꯅꯤ ꯑꯩꯅ
ꯆꯠꯐꯝ ꯈꯪꯗꯦꯕ